ꯁꯨꯁꯤꯜ ꯁꯁꯤꯜ
ꯊ
ꯑꯣ ꯇꯥꯔꯦ ꯇꯥꯔꯦ ꯇꯥꯕ꯭ꯔꯣꯏ ꯉꯥꯡꯁꯤꯗꯤ
ꯇꯥꯏ
ꯑꯣ ꯀꯩꯗꯧꯔꯃꯤꯅꯣ ꯅꯪꯕꯣ
ꯁꯨꯝꯃꯃꯤ ꯄꯥꯝꯃꯤ
ꯑ ꯊꯕꯒꯜꯂꯕꯣ
ꯑꯂꯦ
ꯍ ꯍꯜꯂꯦ ꯉꯍꯥꯟ ꯑꯣꯏꯔꯦ ꯀꯥꯏꯅꯣ ꯁꯥꯡꯗꯣꯟꯕ ꯍꯩꯇꯅ
ꯑꯣ ꯍꯜꯂꯦꯁꯦꯁꯤꯡ ꯆꯥꯊꯣꯛꯑꯦ ꯑꯗꯨꯒꯉꯄꯅꯦ
ꯑꯣ ꯀꯩꯀꯩ ꯏꯟꯁꯥꯡ ꯆꯥꯔꯕ
ꯍꯋꯥꯥꯏ ꯇꯍꯏꯃꯦ
ꯑ ꯐꯔꯦ ꯐꯔꯦ ꯐꯔꯦ
ꯁꯣꯨꯝꯗꯤ ꯆꯥꯕꯤꯔꯕꯣ ꯍꯂꯣ
ꯁꯨꯁꯤ
ꯀꯔꯤꯅꯣ ꯀꯧ ꯉꯥꯡꯕꯒ ꯈꯨꯝꯗ꯭ꯔꯤꯁꯦ
ꯑꯗꯨꯅꯦ ꯐꯣꯟ ꯂꯥꯛꯁꯜꯂꯤꯕ ꯑꯩ ꯐꯣꯟ ꯑꯝꯇ ꯂꯥꯛꯄꯅꯤ ꯀꯛꯊꯠꯒꯦꯔꯪꯅꯦ ꯁꯨꯃꯥꯏ ꯇꯧꯔ ꯇꯧꯔꯒ ꯑꯩꯁꯦ ꯃꯥꯡꯉꯕꯅꯦ ꯀꯣꯜ ꯇꯧꯔ ꯑꯗꯨꯝ ꯀꯛꯄꯒꯤ
ꯁ ꯀꯤꯟ ꯆꯇꯥꯛ ꯆꯥꯔꯕꯣ
ꯆꯥꯔꯦ ꯆꯥꯔꯦ ꯑꯩꯈꯣꯏꯒꯤꯕꯨꯗꯤ ꯁꯧꯒ꯭ꯔꯤ ꯑꯃ ꯊꯣꯡꯉꯦ ꯁꯤꯡꯖꯨ ꯑꯃ ꯁꯨꯔꯦ ꯀꯩꯅꯣꯗꯣ ꯑ ꯀꯔꯤꯕ ꯑ ꯂꯐꯨꯊꯔꯣ ꯁꯤꯡꯖꯨ ꯑꯃ ꯁꯨꯔꯦ
ꯌꯣꯠꯄ ꯌꯥ ꯌꯣꯠꯄ ꯌꯥꯔꯝꯃꯣꯏ
ꯉꯥ ꯑꯌꯥꯏꯕ ꯑꯃ ꯉꯧꯕꯩ ꯇꯥꯎꯕꯣꯏ ꯇꯧꯔꯦ ꯑꯗꯨꯒ ꯆꯥꯔꯦ
ꯑꯁ
ꯍꯔꯦ ꯍꯥꯏꯥꯎꯔꯦ
ꯑꯍꯥꯎꯕ ꯌꯥꯝ ꯆꯥꯏꯅꯩ
ꯆꯥꯏ ꯆꯥꯏ ꯑꯍꯥꯎꯕ ꯌꯥꯝ ꯆꯥꯏ ꯄꯨꯡ ꯀꯌꯥ ꯆꯠꯇꯣꯏꯕ ꯊꯕꯛ
ꯄꯨꯡ ꯑꯃ ꯑꯗꯨꯋꯥꯏ ꯆꯠꯀꯗꯝꯕ
ꯅꯪ ꯅꯨꯃꯤꯠ ꯀꯌꯥꯅꯤ ꯁꯨꯅ ꯆꯠꯂꯤꯗꯣ
ꯁꯤ ꯀꯩꯅꯣꯃꯤꯅꯞ ꯍꯥꯞ ꯍꯥꯏꯁꯤꯅꯤ ꯃꯣꯏ ꯍꯨꯝꯅꯤꯔ ꯃꯔꯤꯔ ꯍꯪꯗ ꯀꯔ
ꯑꯗꯨꯗꯤ ꯆꯥꯇ꯭ꯔꯨꯛ ꯃꯔꯤ ꯀꯌꯥ ꯇꯥꯔꯦ ꯀꯨꯟꯒ ꯃꯔꯤ ꯂꯤꯁꯤꯡ ꯑꯅꯤꯒ ꯆꯥꯃꯔꯤ ꯇꯥꯔꯕ ꯌꯥꯝꯝ ꯇꯂꯦꯅꯦ ꯅꯪ ꯍꯥꯏꯗ ꯌꯥꯝ ꯇꯞꯄꯤ ꯀꯩꯒꯤꯅꯣ ꯍꯣꯅꯩ ꯑꯇꯣꯞꯄ ꯃꯤꯑꯣꯏ ꯍꯥꯏꯔꯅ ꯌꯥꯝ ꯀꯟꯕꯅꯦ
ꯈꯪꯗ ꯍꯦ
ꯅꯪ ꯐꯣꯟ ꯂꯥꯞꯊꯣꯛꯑ ꯊꯝꯕ꯭ꯔꯥ
ꯊꯝꯃꯦ ꯑꯗꯨꯕꯨꯗꯤ
ꯀꯟꯗꯛ ꯁ ꯁꯟ ꯉꯥꯡꯅꯦ ꯇꯥꯗ꯭ꯔꯦꯅꯦ ꯑꯩ
ꯑꯕꯣꯝꯆꯥꯗꯤ ꯂꯩꯇ꯭ꯔꯣ
ꯑꯁ ꯂꯩꯇꯦꯗ ꯒꯥꯔꯤ ꯇꯣꯡꯉ ꯆꯈꯤꯕ ꯀꯥꯏꯗꯅ
ꯑꯣ ꯋꯥꯗꯤ ꯁ꯭ꯀꯨꯜꯗꯝ ꯆꯠꯇ꯭ꯔꯕꯣ
ꯆ ꯊꯦꯡꯅꯣ ꯌꯦꯄꯥꯗꯤ
ꯀꯅꯥ
ꯔꯣꯁꯟꯗꯤ
ꯍꯣꯏ ꯇꯨꯣꯟ ꯆꯦꯠ ꯀꯦ ꯏꯁꯀꯨ
ꯑꯣ
ꯆꯠꯂꯣꯏꯗꯣꯏꯒꯤ ꯇꯧꯔꯝꯕꯅꯦ ꯗꯞ ꯁꯛ ꯈꯔ ꯑꯗꯨ ꯆꯠꯈ꯭ꯔꯦ
ꯐꯔꯩꯦ ꯐꯔꯩꯦ ꯂꯥꯏꯔꯤꯛ ꯇꯥꯅꯤꯡꯗ꯭ꯔꯕꯅꯦꯃꯦꯦꯝ
ꯆꯥꯛ ꯌꯦꯟꯁꯥꯡ ꯑꯗꯨꯗꯤ ꯀꯔꯤꯝꯇ ꯆꯥꯈꯤꯗ꯭ꯔꯦ ꯊꯦꯡꯉꯕꯅꯤꯅ
ꯉꯟ ꯉꯟ ꯍꯧꯒꯠꯂꯒ ꯈ ꯊꯣꯡꯕꯤ ꯌꯥꯗ꯭ꯔꯣ
ꯆꯥꯛ ꯊꯦꯡꯕ ꯅꯠꯇꯕ ꯃꯥꯗ ꯂꯣꯏꯁꯤꯟꯕ ꯊꯦꯡꯕ
ꯑꯣ ꯑꯗꯨꯝꯕꯅꯤ ꯐꯧꯔ ꯐꯒꯗ
ꯎ ꯅꯣꯏ ꯅꯅꯥꯎꯕ ꯁꯒꯣꯜ ꯊꯣꯛꯄ ꯇꯝꯃꯦ ꯍꯥꯏꯗꯣ ꯀꯔꯤ ꯀꯧꯒꯦ ꯃꯣꯏ ꯁꯒ ꯊꯧꯐꯝ ꯊꯣꯛꯧꯐꯝ ꯃꯤ
ꯈꯪꯗꯦ ꯑꯗꯨꯗꯤ
ꯑꯣ ꯑꯗꯨ ꯊꯕꯛ ꯁꯨꯃꯤꯟꯅꯩꯅꯣ ꯀꯅꯥ ꯀꯅꯥ ꯁꯨꯃꯤꯟꯅꯩꯕ
ꯏꯕꯥꯏꯅꯦ ꯄꯨ ꯁꯥꯃꯨꯅꯦ ꯂꯥꯏꯄꯝꯕꯤ ꯏꯕꯥꯏꯅꯦꯗꯒꯤ ꯃꯣꯏ ꯁꯤꯡꯒꯥ ꯑꯗꯒꯤ ꯃꯨꯁꯂꯤꯝ ꯑꯅꯤꯅꯦ
ꯑꯣ ꯏꯠꯇ
ꯎꯝ
ꯃꯇꯩꯒꯤꯗꯨꯗꯤ ꯌꯥꯈ꯭ꯔꯕ ꯃꯥ ꯁꯦꯝꯈꯗꯕ꯭ꯔꯣ
ꯌꯥꯈ꯭ꯔꯕꯅꯦ ꯁꯕꯃꯤꯠ ꯇꯧꯈ꯭ꯔꯕꯅꯦ ꯑꯗꯨ ꯐꯣꯟ ꯋꯥꯔꯤ ꯁꯥꯟꯅꯒꯗꯕ ꯉꯥꯏꯔꯦ
ꯁꯃꯥꯒ ꯋꯥꯔꯤ ꯋꯥꯔꯤ ꯁꯗꯗ ꯀꯔꯤ ꯋꯥꯔꯤ ꯋꯥꯔꯤ ꯁꯗꯗ
ꯑꯗꯨꯅꯤꯖꯈꯦ
ꯆꯤꯟꯅ ꯎ ꯊꯤꯁꯤ ꯂꯥꯛꯇꯥꯗ
ꯅꯣꯏꯁꯤ ꯀꯃꯥꯏꯅ ꯇꯧꯕ ꯀꯩꯅꯣ ꯅꯣꯁꯤꯕꯣ
ꯁꯤ ꯑꯩꯈꯣꯏꯒꯤ ꯃꯅꯤꯄꯨꯔꯤ ꯂꯦꯡꯒ꯭ꯋꯦꯁꯄꯨ ꯆꯥꯎꯈꯠꯅꯕꯒꯤꯗꯃꯛꯇ ꯁꯦꯝꯕꯅꯦ ꯑꯩꯈꯣꯏꯒꯤ ꯃꯩꯇꯩꯂꯣꯟ ꯃꯩꯇꯩ ꯃꯌꯦꯛꯁꯤꯡꯁꯦ ꯃꯥꯂꯦꯝꯒꯤ ꯑꯣꯏꯕ ꯊꯥꯛꯇ ꯈꯪꯍꯟꯅꯕꯒꯤꯗꯃꯛꯇ ꯒꯨꯒꯜꯗꯁꯨ ꯌꯥꯝ ꯍꯥꯞꯄꯤꯗꯅ ꯃꯤ ꯑꯇꯣꯞꯄꯗꯤ ꯂꯦꯡꯒ꯭ꯋꯦꯁꯇꯣ ꯁꯨꯃꯥꯏꯅ ꯁꯨꯃꯥꯏꯅ ꯑꯩꯈꯣꯏꯅ ꯑꯩꯈꯣꯏꯗꯁꯨ ꯄꯥꯔꯠ ꯇꯥꯏꯝ ꯖꯣꯕ ꯑꯣꯏꯅ ꯇꯧꯕ ꯑꯗꯨꯒ ꯃꯣꯏꯗꯁꯨ ꯑꯩꯈꯣꯏꯗ ꯁꯥꯟꯅꯔꯤꯕ ꯂꯦꯡꯒ꯭ꯋꯦꯖꯁꯤꯅ ꯃꯔꯝ ꯑꯣꯏꯔꯒ ꯀꯥꯟꯅꯕ ꯄꯤꯕ ꯑꯗꯨꯒꯨꯝꯕ ꯃꯈꯜ ꯑꯃꯒꯤ ꯑꯦꯄ꯭ꯂꯤꯀꯦꯁꯟꯅꯤ
ꯃꯤ ꯀꯌꯥ ꯁꯨꯔꯒꯦ
ꯍꯥ
ꯃꯤ ꯀ ꯁꯨꯔꯒꯦ
ꯃꯤ ꯃꯤ ꯀꯌꯥ ꯁꯨꯨꯔꯒꯦ ꯈꯪꯗꯦ ꯑꯗꯨꯗꯤ
ꯑꯩꯅꯗꯤ ꯅꯉꯣꯟꯗꯥꯥꯏꯕ ꯅ
ꯑꯩꯉꯣꯟꯗ ꯃꯤ ꯀꯌꯥ ꯁꯨꯔꯒꯦ ꯍꯥꯏꯁꯦ ꯀꯣꯜ ꯇꯧꯕꯁꯤꯡꯂ
ꯎꯝ
ꯅꯪ ꯇ ꯔꯥꯇꯦ ꯆꯨꯔꯝꯕ꯭ꯔ ꯑꯣꯏ ꯆꯨꯔꯝꯕ ꯅ ꯇꯥꯇ ꯇ ꯔꯥꯇꯂ
ꯏ ꯇꯨꯃꯤꯟꯅꯗꯤ ꯃꯤ ꯀꯨꯟ ꯁꯨꯔꯤꯦ ꯍꯥꯏꯗ
ꯀꯨꯟꯒꯤ ꯇꯥꯛꯁ ꯄꯤꯔꯛꯄ ꯁꯨꯗꯧꯔꯦ ꯀꯨꯟ
ꯀꯌꯥ ꯋꯥꯦ ꯀ
ꯇꯔꯥꯏꯅ ꯊꯣꯏꯃꯨ ꯋꯥꯠ ꯅꯋꯥꯔ
ꯀꯔꯤꯅ ꯇ꯭ꯔꯥ ꯊꯔꯦ ꯇ꯭ꯔꯥ ꯄ ꯆꯨꯔꯦꯒ ꯇ꯭ꯔꯥꯏ ꯊ ꯋꯥꯔ
ꯑꯣ ꯑꯅꯤꯔ ꯑꯍꯨꯝꯂ ꯋꯥꯠꯂꯒꯦꯅꯦ ꯑꯗꯨꯗꯤ ꯀꯨꯟꯊ꯭ꯔꯥ ꯇꯒ ꯇꯝꯅꯦꯦꯕ ꯀꯨꯟꯊ꯭ꯔꯥꯗꯣ
ꯉꯁꯤꯒꯤ ꯃꯤꯒ ꯋꯥꯔꯤ ꯁꯥꯟꯅꯔꯕ
ꯑꯁꯤꯒꯤꯆꯦ ꯑꯥꯔ ꯁꯤꯅ ꯑꯅꯤꯔꯛ ꯇꯧꯔꯛꯑꯝꯃꯦ ꯑꯩꯅꯗꯤ ꯑꯃꯨꯛꯇꯪ ꯈꯛꯇꯪ ꯇꯧꯗ ꯉꯥꯏꯔꯤ ꯅꯪꯒ ꯑꯅꯤꯁꯨꯗ ꯉꯥꯏꯔꯦ
ꯅꯣꯡꯃ ꯀꯌꯥꯔ ꯀꯌꯥ ꯁꯅꯒ ꯌꯥꯔ
ꯥꯟꯅꯅꯤꯡ ꯀꯣꯜ ꯁꯥꯟꯅꯕ ꯌꯥꯕ ꯃꯁꯤꯡ ꯂꯩꯑꯕ ꯑꯗꯨꯝ ꯍꯟꯖꯤꯟ ꯍꯟꯖꯤꯟ ꯇꯧꯕ ꯌꯥꯕ ꯌꯥꯗꯕ ꯀꯥꯟꯁꯨ ꯌꯥꯎꯋꯦ
ꯅꯃꯥꯁꯤꯕꯗꯤ ꯀꯌꯥꯝ ꯐꯪꯉꯦ ꯍꯥꯏꯒꯦ
ꯃꯣꯏꯗꯤ ꯌꯥꯝ ꯌꯥꯝ ꯐꯪꯉꯦ ꯍꯥꯏꯌꯦ ꯑꯃꯨꯛꯇꯪ ꯐꯪꯕꯗꯣ ꯆꯅꯤ ꯀꯌꯥꯔꯣꯒ ꯐꯪꯉꯦ ꯑꯩꯒꯤꯒ ꯃꯣꯏꯒ ꯈꯔ ꯈꯦꯠꯅꯔꯦ ꯗꯥꯎ ꯈꯔ ꯌꯥꯗꯕ ꯍꯥꯏꯗꯨꯗꯤ ꯑꯩꯁꯤꯅ ꯃꯣꯏꯒ ꯊꯥꯖꯤꯟꯕꯩ ꯃꯑꯣꯡꯁꯨ ꯃꯥꯟꯅꯦ ꯑꯗꯩꯕꯕꯥ ꯃꯣꯏꯅ ꯇꯧꯔꯤꯁꯤꯅ ꯐꯣꯟ ꯑꯃ ꯇꯧꯕ ꯂꯣꯏꯕꯒ ꯑꯗꯨꯝ ꯊꯥꯖꯤꯜꯂꯛꯦ ꯍꯥꯏꯌꯦꯕ ꯑꯩꯒꯤꯁꯤꯅ ꯃꯤ ꯃꯉꯥ ꯑꯁꯕ ꯊꯥꯖꯟꯕ ꯌꯥꯗꯕ
ꯑꯣ ꯊꯥꯖꯜꯂꯅ ꯚꯥꯏ ꯊꯥꯖꯤꯜꯂꯤꯕ
ꯊꯥꯖꯟꯗꯣꯏꯅꯦ ꯒꯣ ꯔꯤ ꯁꯥꯖꯟ ꯂꯣꯏꯔꯀꯥꯟꯗ ꯃꯣꯏ ꯁꯕꯃꯤꯠ ꯇꯧꯕ ꯑꯃ ꯂꯩꯌꯦ ꯑꯗꯨꯗ ꯇꯧꯍꯟꯗꯣꯏꯕ
ꯑꯩꯒꯤꯁꯤꯅꯦ ꯀꯥꯟ ꯀꯥꯟ ꯌꯥꯔꯛꯇꯣꯏꯅꯣ ꯈꯪꯗꯦꯅꯦ
ꯅꯣꯏꯒꯤꯗꯣ ꯑꯩꯁꯨ ꯌꯥꯝ ꯀꯨꯏꯅ ꯂꯩꯔꯀꯥꯟꯗꯅꯦ ꯌꯥꯔꯏꯁꯦ
ꯅꯁꯤꯡ ꯊꯥꯃꯨꯛ ꯂꯩꯕ꯭ꯔꯥ ꯍꯥꯏꯁꯦ
ꯑꯥ ꯑꯩꯩꯅ ꯔꯤꯐꯔ ꯇꯧꯔꯨꯗꯕꯩꯅꯗꯤ ꯈꯪꯗꯦ ꯀꯝꯄ꯭ꯂꯦꯟ ꯇꯧꯗꯕꯩꯩꯅ ꯈꯪꯗꯦ ꯑꯗꯥꯏꯃꯨꯛ ꯆꯥꯡ ꯂꯩꯈꯤꯕꯕ ꯑꯗ ꯑꯗꯨ꯭ꯂꯦꯁꯟ ꯁꯦꯟꯗ ꯍꯥꯕꯤꯁꯦ ꯃꯃꯥꯡ ꯆꯍꯤꯦꯗꯩ ꯍꯥꯞꯄꯦꯕ
ꯑꯥ
ꯃꯃꯥꯡ ꯆꯍꯤꯗ ꯑꯃ ꯇꯥꯛꯁ ꯑꯃ ꯄꯤꯔꯛꯑꯝꯃꯦꯕ ꯊꯥꯏꯅ ꯚꯣꯏꯁ ꯇꯧꯔꯒ ꯄꯤꯛꯆꯔ ꯊꯣꯛꯄꯤ ꯑꯃ ꯇꯧꯔꯅꯤꯅ ꯄꯤꯛꯆꯔ ꯄꯤꯔꯛꯅꯤ ꯑꯗꯨꯒ ꯋꯥꯍꯩ ꯋꯥꯍꯩ ꯄꯔꯦꯡ ꯈꯔ ꯑꯍꯨꯝ ꯃꯔꯤꯃꯨꯛ ꯍꯥꯏꯔꯒ ꯑꯃ ꯁꯦꯝꯕꯤ ꯑꯃ ꯇꯧꯔꯝꯃꯦꯕ
ꯎꯝ
ꯑꯗꯨꯗꯤ ꯂꯣꯏꯔꯒ ꯀꯀꯥꯟꯗ ꯑꯃꯨꯛ ꯁꯤꯃꯨꯛ ꯂꯥꯛꯄꯅꯦꯕ ꯈꯔꯗꯤ ꯌꯥꯝ ꯌꯥꯝ ꯀꯟꯅ ꯀꯟꯅ ꯂꯥꯛꯄꯗꯤ ꯑꯣꯏꯗꯦ
ꯁ ꯈꯪꯗꯅꯦꯗꯤꯃꯤ ꯍꯧꯖꯤꯛ ꯋꯥꯔꯤ ꯁꯥꯟꯅꯕꯁꯨ ꯂꯩꯇꯦ ꯌꯥꯁꯨ ꯌꯥꯗꯦ
ꯏ ꯈꯔ ꯉꯟꯅ ꯈꯪꯉꯝꯃꯒꯗꯤ ꯅꯣꯏꯗꯨꯁꯨ ꯈꯔ ꯉꯟꯅ ꯍꯥꯏꯗꯧꯕ ꯈꯔ ꯊꯦꯡꯈꯤꯕꯩꯅꯤ
ꯁꯤꯗꯤ ꯍꯧꯖꯤꯛ ꯁꯥꯟꯅꯔꯝꯝꯕꯅꯤ ꯁꯤꯅ ꯂꯣꯏꯔꯦ ꯋꯥꯔꯤ ꯁꯥꯟꯅꯕ
ꯀꯩ ꯍꯥꯏꯕ
ꯁꯤꯗꯤ ꯍꯧꯖꯤꯛ ꯁꯥꯟꯅꯔꯝꯃꯒ ꯂꯣꯏꯔꯦ ꯍꯥꯏꯕ ꯋꯥꯔꯤ ꯁꯥꯟꯅꯕ
ꯂꯣꯏꯔꯦ
ꯑꯩꯉꯣꯟꯗꯤ ꯌꯥꯝ ꯀꯥꯟꯅ ꯍꯧꯗ꯭ꯔꯦ
ꯅꯪꯉꯣꯟꯗ
ꯑ
ꯑꯦ ꯅꯪꯉꯣꯟꯗ ꯃꯤ ꯃꯌꯥꯝ ꯇꯧꯁꯜꯂꯛꯑꯗꯤ ꯀꯥꯟꯔꯗꯣꯏꯗꯤ ꯀꯩꯅꯣ ꯇꯧꯍꯜꯂꯧꯔꯣ
ꯑꯗꯨꯗ ꯅꯪꯅ ꯑꯩꯉꯣꯟꯗ ꯐꯣꯟ ꯇꯧꯔꯛꯏꯁꯦ ꯑꯩꯉꯣꯟꯗ ꯀꯥꯟꯅꯕ꯭ꯔꯕ
ꯀꯥꯟꯅꯗꯣꯏꯅꯦ ꯑꯩꯅ ꯅ ꯅꯪꯉꯣꯟꯗ ꯀꯜ ꯇꯧꯔꯤꯁꯦ
ꯇ ꯍꯣꯂꯣ ꯀꯅꯥ ꯀꯅꯥ ꯅ ꯈꯔꯕ
ꯑ ꯆꯍ ꯂꯒꯦ ꯆꯍ ꯂꯒꯦ ꯑ ꯅ ꯃꯥꯅꯤ ꯋꯥꯔꯤ ꯁꯅꯕꯗꯨ ꯇꯟꯅꯦ ꯇ ꯑꯣꯏ ꯋꯥꯅꯤ
ꯑꯨ ꯅꯪ ꯍꯥꯏꯗꯝꯃꯦ ꯋꯥꯔꯤꯗꯤ ꯅꯪꯅ ꯍꯧꯗꯣꯛꯑꯣꯅ
ꯑꯣꯥ ꯄꯤꯌꯥ ꯇ ꯐꯕ ꯄꯥ
ꯑꯩꯈꯣꯏ ꯅꯨꯄꯤ ꯌꯥꯗꯦꯗꯤꯦ ꯐꯕꯗꯤ
ꯄꯤꯒꯥ ꯈꯥꯖꯕꯗꯨꯗꯤ ꯔꯣꯂꯨ ꯁꯥꯟꯅꯩꯗꯅ
ꯑꯣ ꯑꯣ ꯑꯩꯈꯣꯏꯗꯤ ꯑꯔꯣ ꯑꯊꯨꯞ ꯁꯥꯟꯅꯔꯣꯏꯅꯦ ꯍꯦꯛꯇ ꯗꯣꯡ ꯇꯣꯡ ꯍꯦꯛꯇ ꯍꯥꯏꯒꯗꯕꯅꯤꯅꯤ
ꯎꯝ
ꯄꯥꯝꯃꯤ ꯄꯥꯝꯃꯤ ꯄꯥꯝꯃꯦ ꯍꯥꯏꯅꯤ ꯄꯥꯝꯃꯦ ꯍꯥꯏꯅꯤ ꯀꯣꯏꯅꯤꯡꯉꯥꯏ ꯍꯥꯏꯗꯨꯗ ꯀꯣꯏꯅꯤꯡꯉ ꯍꯥꯏꯗꯨꯗꯅ
ꯑ ꯑꯇꯩꯒ ꯋꯥꯔꯤ ꯁꯥꯟꯅꯕꯗꯨꯅꯦ ꯏꯃꯥꯟꯅꯕꯤꯒꯤ ꯋꯥꯔꯤ ꯁꯥꯟꯅꯕꯗꯤ ꯁꯨꯃꯥꯏꯅꯗꯤ ꯈꯪꯕ꯭ꯔꯥ ꯃꯇꯝꯁ ꯆꯪꯉꯣꯏꯕ ꯀꯨꯏꯁꯨ ꯀꯨꯏꯔꯨꯔꯕ ꯉꯥꯏꯔꯕꯁꯨ ꯋꯥꯨꯔꯕ ꯅꯪꯅ ꯑꯗꯨꯝ ꯁꯥꯟꯅꯔꯕ ꯃꯇꯝꯁꯦ ꯉꯥꯏꯕ ꯋꯥꯔꯅꯤ
ꯎ ꯑꯩꯁꯨꯅꯦ ꯅꯪ ꯅꯃꯥꯟꯅꯕꯤꯒ ꯁꯥꯟꯅ꯭ꯔꯗꯤ ꯀꯨꯏꯍꯧꯔꯣꯏ ꯅꯪꯒ ꯁꯥꯟꯅꯕ ꯑꯩꯁꯨ ꯃꯇꯝ ꯉꯥꯏꯕ ꯋꯥꯃꯟ
ꯑꯣꯏꯣꯏꯅꯦ
ꯑꯗꯨ ꯀꯅꯥ ꯀꯅꯥꯅꯣ ꯈꯔ ꯍꯥꯏꯈ꯭ꯔꯣ ꯈꯔ ꯀꯣꯟ ꯇꯧꯔꯛꯑꯣꯅ
ꯎꯝ ꯍꯥꯏꯔꯅꯤ ꯍꯥꯏꯔꯅꯤ ꯑꯗꯨ ꯃꯣꯏ ꯇꯧꯅꯤꯡꯉꯣꯏꯗꯕꯗꯤ ꯋꯥꯇꯅꯦ
ꯇꯅꯤꯡ ꯇꯧꯅꯤꯡꯗ꯭ꯔꯦ ꯇꯧꯅꯤꯡꯗ꯭ꯔꯦꯗꯅ
ꯇꯧꯅꯤꯡꯗꯕ ꯍꯥꯏꯗꯤ ꯂꯩꯗꯅ ꯀꯣꯜꯗꯣ ꯈꯪꯗꯕꯅꯤꯅ ꯃꯤꯅꯠ ꯇꯔꯥꯗꯣ ꯀꯃꯥꯏ ꯑꯣꯏꯁꯅꯤ
ꯄꯥꯛꯆꯆꯥ ꯆꯥꯛ ꯆꯥꯔꯕꯣ ꯑꯗꯨ ꯇꯧꯔꯕꯣ ꯀꯣꯂꯦꯖ ꯅꯨꯡꯉꯥꯏꯕ꯭ꯔꯣ ꯈꯣꯠꯄ ꯄꯥꯡꯅꯤꯡꯒꯗꯅꯤ
ꯎꯝꯝ ꯎꯝ ꯍꯥꯏꯒꯦ ꯍꯥꯏꯒꯦ ꯑꯩ ꯉꯥꯏꯍꯥꯛ ꯂꯩꯔꯒ ꯒ꯭ꯔꯨꯞꯇ ꯊꯥꯖꯤꯟꯒꯦ ꯁꯤ ꯅꯝꯕꯔꯤꯗ ꯑꯃꯨꯛ ꯀꯣꯗꯣꯕꯤ ꯑꯣꯅꯦ
ꯅꯣꯏꯁꯨ ꯋꯥꯔꯤ ꯁꯥꯟꯅꯕ ꯍꯩꯇꯦ ꯀꯔꯤꯅꯣ ꯍꯥꯏꯁꯤꯕꯥꯎ ꯒ꯭ꯔꯨꯞ ꯇꯧꯊꯥ
ꯍꯣꯏꯌꯦ ꯨꯝꯗ ꯍꯦ
ꯑꯩ ꯅꯝꯕꯔꯁꯤ ꯅꯪ ꯁꯥꯜꯂꯒꯦ ꯈꯜꯂꯦ
ꯑ ꯍꯥꯏꯕꯅꯤꯗ ꯆꯂꯣꯏ ꯆꯂꯣꯏ
ꯑ꯭ꯔꯝ
ꯍꯣꯏ ꯍꯣꯏ ꯑꯗꯨꯗꯤ ꯅꯪꯁꯨ ꯂꯩꯖꯔꯣ ꯂꯩꯖꯔꯣ ꯅ ꯊꯝꯃꯒꯦ
ꯍꯣꯏ ꯍꯣꯏ
ꯊꯗ